ꯐꯣꯟ ꯄꯥꯏꯈꯠꯄ ꯍꯩꯇꯦꯅ ꯄꯥꯎ ꯑꯥꯏ ꯑꯦꯁ ꯇꯤ ꯚꯤ ꯄꯥꯎꯗ ꯇꯥꯕꯔ‌ꯣ ꯍ‌ꯣ ꯇꯥꯔꯤꯌ‌ꯦ ꯑꯩꯗꯤ ꯇꯥꯏꯌꯦ ꯀꯔꯤꯅꯣ
ꯑꯣ ꯏꯀꯣ ꯑꯗꯨꯝ ꯆꯠꯂ ꯂꯩꯔꯦ ꯑꯃꯨꯛꯀ
ꯅꯪꯉꯣꯟꯗ ꯈꯛꯇꯅꯤ ꯁꯤ ꯑꯦꯀꯣ ꯆꯠꯄꯩ ꯊꯕꯛ ꯑꯃ ꯇꯧꯔꯤꯁꯦ ꯀꯩꯒꯤꯅꯣ ꯈꯪꯗꯦ ꯅꯪ ꯅꯦꯠꯋꯔꯥꯛꯛꯇꯤ ꯀꯗꯥꯏꯗ ꯁꯝꯃꯤꯅꯣ ꯋꯥꯏꯐꯥꯏꯗꯣ
ꯎꯝ ꯋꯥꯏ ꯐꯥꯏꯠ
ꯅꯣꯏ ꯀꯥꯗ ꯋꯥꯏꯐꯥꯏ ꯂꯩꯕ꯭ꯔꯣ ꯃꯊꯛꯀꯤꯔꯣ ꯅꯠꯇ꯭ꯔꯒ ꯀꯔꯥꯏꯗ ꯂꯩꯒꯦ
ꯑꯩꯈꯣꯏ ꯔꯨꯝꯗ ꯑꯃ ꯁꯝꯃꯦ ꯅꯍꯥꯟꯗꯨꯅ꯫
ꯑꯗꯨꯗꯤ ꯅꯦꯠ ꯋꯥꯛ ꯅꯨꯡꯉꯥꯏꯕꯝ ꯊꯣꯛꯏꯅ
ꯎꯝ
ꯇꯥꯔꯦ ꯍꯧꯖꯤꯛꯇꯤ ꯇꯥꯔꯕ
ꯎꯝ
ꯍꯣ ꯅꯪꯗꯣ ꯐꯣꯟ ꯄꯥꯈꯠꯄ ꯍꯩꯇꯦꯅ ꯑꯥꯏ ꯑꯦꯁ ꯇꯤ ꯚꯤꯒꯤ ꯇꯔꯦꯠ ꯃꯈꯥꯏ ꯄꯥꯎꯗ ꯊꯣꯛꯂꯛꯄ
ꯑꯁ ꯑꯗꯨꯗꯤ ꯂꯣꯏꯔꯦꯍꯦ ꯑꯩ ꯂꯣꯠꯄ ꯆꯠꯄ ꯇꯥꯔꯦ
ꯃꯌꯥꯝ ꯅꯪꯗꯣ ꯍꯥꯏꯗꯤ ꯃꯥꯅ ꯐꯣꯟ ꯇꯧꯔꯗꯤ ꯄꯥꯏꯈꯠꯀꯅꯨ ꯃꯉꯣꯟꯗ ꯐꯣꯟ ꯇꯧꯕꯤꯒꯅꯨ ꯃꯥꯗꯣ ꯐꯣꯟ ꯇꯧ ꯄꯥꯏꯈꯠꯄ ꯍꯩꯇꯦꯅ ꯄꯥꯎꯗ ꯂꯣꯏ ꯌꯥꯎꯒ꯭ꯔꯥꯕꯅꯤ
ꯍꯦꯟꯃꯟꯗ꯭ꯔꯣ ꯅꯪꯖꯨ ꯑꯗꯨꯗꯤ
ꯑꯁꯦꯡꯕꯅꯤꯒꯤꯅꯦ ꯅꯪꯒꯤ ꯐꯣꯇꯣꯗꯣ ꯑꯃ ꯎꯝ ꯀꯩꯅꯣꯅꯦ ꯅꯪꯒꯤ ꯐꯣꯇꯣꯗꯨ ꯇꯧꯕꯗꯣ ꯅꯪꯂꯣ ꯊꯕꯤꯁꯨ ꯆꯥꯕꯒꯤꯔ ꯀꯩꯅꯣꯝꯃꯥꯁꯨ ꯀꯟꯅ ꯆꯥꯔꯤꯅꯦ ꯊꯕꯤ ꯄꯥꯏꯔꯒꯔꯥ ꯀꯩꯅꯣ ꯑꯩꯁꯨ ꯀꯥꯎꯔꯦ ꯉꯁꯥꯏ ꯎꯕꯅꯦ
ꯑꯩ ꯐꯣꯇꯣ ꯎꯕꯗ ꯃꯤ ꯃꯌꯥꯝ ꯊꯥꯕꯤꯒꯥ ꯂꯣꯏ ꯈꯤꯔꯛꯑꯅꯤ
ꯃꯅꯤꯄꯨꯔꯗ ꯊꯕꯤ ꯐꯪꯗ꯭ꯔꯦ ꯍꯥꯏꯌꯦ ꯊꯕꯤ ꯑꯝ ꯍꯥꯏꯗꯤ ꯅꯪꯅ ꯆꯥꯊꯣꯛꯈ꯭ꯔꯅꯤꯅꯀꯣ ꯃꯣꯏꯅ ꯄꯥꯈꯠꯇꯅ ꯂꯩꯕꯥꯛꯃꯗꯣ ꯂꯣꯏ ꯐꯨꯝꯖꯤꯜꯂꯒ ꯊꯝꯃꯦꯅ ꯍꯥꯏꯌꯦ
ꯎꯝ ꯄꯤꯖꯅꯤꯡꯗ꯭ꯔꯥꯒꯗꯤ ꯂꯣꯏ ꯄꯨꯝꯕ ꯇꯥꯕ
ꯈꯪꯗ꯭ꯔꯦꯗ ꯈꯪꯗ꯭ꯔꯦꯗ ꯚꯥꯏꯔꯦꯜ ꯆꯠꯂꯦ ꯍꯥꯏꯇꯥꯔꯦ ꯑꯗꯨꯒ ꯚꯥꯏꯔꯦꯜ ꯆꯠꯄ ꯍꯥꯏꯔꯒ ꯅꯪ ꯑꯃ ꯃꯅꯤꯄꯨꯔꯒꯤ ꯚꯥꯏꯔꯦꯜ ꯆꯠꯄ ꯀꯩꯅꯣꯗꯣ ꯈꯪꯕ꯭ꯔꯥ
ꯀꯩ
ꯀꯄꯜ ꯑꯃ ꯂꯩꯕꯗꯣ
ꯑꯣ
ꯑꯣ ꯍꯟꯗꯛ ꯌꯥꯝ ꯚꯥꯏꯔꯦꯜ ꯆꯠꯄꯗꯣ
ꯈꯪꯉꯤꯅꯦ ꯈꯪꯉꯤꯅꯦ
ꯌꯥꯝ ꯅꯨꯡꯉꯥꯏꯇ꯭ꯔꯣ
ꯈꯪꯗꯦꯗ ꯑꯩꯗꯤ ꯑꯗꯨꯒꯨꯝꯕꯒꯥ ꯅꯨꯡꯉꯥꯏꯒꯦꯗ꯭ꯔꯥ ꯅꯨꯡꯉꯥꯏꯔꯣꯏꯔꯥ ꯃꯤ ꯃꯤ ꯁꯤꯅꯤ ꯅꯠꯇ꯭ꯔꯣ
ꯍꯣ ꯍꯣ ꯑꯗꯨꯕꯨ
ꯃꯤꯖꯨ ꯃꯈꯟ ꯃꯈꯟ ꯃꯍꯥꯎ ꯇꯪꯅꯤꯡꯕ ꯑꯣꯏꯔꯝꯒꯅꯤ ꯅꯠꯇ꯭ꯔꯥ
ꯑ ꯍꯣꯏ ꯑꯗꯣ ꯃꯍꯥꯎꯗꯣ ꯎꯝ ꯃꯍꯥꯎꯗꯣ ꯍꯥꯏꯗꯤ ꯈꯤꯇꯪ ꯐ꯭ꯔꯦꯁ ꯑꯣꯏꯕ ꯇꯪꯉꯗꯤ ꯐꯩꯗꯅ ꯃꯥꯗꯤ ꯑ ꯈꯔ ꯂꯤꯔꯦ ꯍꯥꯏꯕ ꯈꯨꯨꯏꯔꯦ ꯍꯥꯏꯕ ꯀꯅꯣꯝ ꯍꯥꯏꯕꯅꯦ ꯑꯗꯨꯗꯣ ꯑꯗꯨꯏ ꯃꯍꯥꯎ ꯇꯪꯉꯦ ꯍꯥꯏ ꯑꯗꯨ ꯍꯥꯎꯖꯥꯜꯂ ꯈꯪꯗꯦ ꯀꯩ ꯍꯥꯏꯕ ꯍꯧꯖꯤꯛꯀꯤ ꯃꯥꯅ ꯃꯍꯥꯎ ꯇꯪꯕꯗꯨꯗꯤ ꯈꯔ ꯂꯤꯔꯒ ꯈꯨꯨꯏꯔꯦ ꯍꯥꯏꯌꯦꯕ꯫
ꯑꯣ꯫
ꯑꯗꯣ ꯍꯥꯎꯕꯖꯥꯠꯂꯥ ꯈꯪꯗꯦꯕ ꯑꯔꯤꯕ ꯑꯄꯥꯝꯕꯁꯨ ꯂꯩꯕ ꯃꯥꯜꯂꯦꯕ ꯑꯩꯈꯣꯏꯗꯤ ꯈꯔ ꯐ꯭ꯔꯦꯁ ꯐ꯭ꯔꯦꯁ ꯑꯣꯏꯕ ꯆꯥꯅꯤꯡꯉꯤꯗꯅ ꯑꯩꯈꯣꯏꯗꯤ ꯑꯗꯣ ꯃꯥꯗꯤ ꯈꯔ ꯂꯤ ꯎꯝ ꯑꯗꯨꯅꯦ ꯍꯥꯏꯁꯦ
ꯁꯦꯡꯗꯣꯛꯏꯗꯨꯗꯤ ꯃꯨꯛꯀ ꯑꯅꯤꯃꯛ
ꯍꯣ ꯍꯣꯏ ꯍꯥꯎꯇ꯭ꯔꯦꯅꯕꯨꯗꯤ ꯍꯥꯏꯗꯤ ꯍꯥꯏꯒꯤꯕꯅꯤ
ꯎꯝ
ꯎꯝ
ꯑꯗꯣ ꯅꯪꯗꯤ ꯑꯣꯐ ꯑꯣꯐꯤꯁ ꯅꯨꯡꯇꯤꯒꯤ ꯀꯥꯕ꯭ꯔꯣ
ꯑꯩ ꯑꯣꯐꯤꯁꯁꯦ ꯀꯨꯏꯔꯦ ꯀꯥꯔꯨꯗꯕ ꯑꯩꯗꯣ ꯊꯕꯛ ꯈꯔ ꯆꯤꯟꯕ ꯑꯗꯒꯤ ꯎꯝ ꯀꯩ ꯍꯥꯏꯅꯤ ꯋꯥꯔꯜ ꯇꯣꯔꯒꯨꯝꯕ ꯈꯔ ꯆꯠꯂꯨꯕ ꯍꯥꯏꯇꯥꯔꯦ ꯑꯗꯣ ꯑꯩꯁꯦ ꯍꯜꯂꯛꯑꯦ ꯍꯜꯂꯛꯑꯒ ꯍꯞꯇꯥ ꯑꯃꯃꯨꯛꯇꯤ ꯁꯨꯔꯦꯕ ꯑꯗꯨꯗ ꯀꯩꯅꯣ ꯇꯧꯋꯦ ꯑꯩꯒꯤ ꯀꯝꯄꯅꯤꯗꯣ ꯑꯃꯦꯔꯤꯀꯥꯗ ꯂꯩꯗꯅ
ꯎꯝ
ꯑꯗꯣ ꯀꯝꯄꯅꯤꯅꯁꯨ ꯅꯪ ꯃꯦꯗꯥꯝ ꯑꯝꯇ ꯂꯥꯛꯄꯤꯌꯣ ꯈꯣꯠꯄꯤꯌꯣ ꯑꯗ ꯍꯥꯏꯔꯛꯄ ꯑꯗꯣ ꯉꯁꯤꯁꯦ ꯑꯩꯁꯦ ꯇꯣꯂꯣꯞ ꯆꯪꯉꯛꯑꯦ ꯎꯝ ꯎꯝ ꯑꯩ ꯇꯣꯔꯣꯞꯇꯣ ꯆꯪꯉꯛꯑꯦ ꯂꯨꯄꯥ ꯀꯔꯣꯔ ꯅꯤꯄꯥꯟꯃꯨꯛ ꯆꯪꯉꯛꯑꯦꯀꯣ ꯑꯗꯨꯗ ꯑꯁ ꯅꯨꯡꯉꯥꯏꯇ꯭ꯔꯦ ꯇꯣꯂꯣꯞ ꯇꯨꯡꯂꯣꯞꯁꯤꯗꯤ ꯑꯗꯨꯝ ꯂꯧꯕꯤꯔꯒ ꯑꯣꯐꯤꯁ ꯀꯥꯗꯕꯁꯤ ꯅꯨꯡꯉꯥꯏꯇꯦ ꯇꯦꯅ ꯑꯩꯗꯣ ꯍꯟꯗꯛ ꯉꯁꯤ ꯎꯝ ꯑꯩ ꯆꯠꯄꯗꯤ ꯉꯝꯃꯔꯣꯏ ꯍꯥꯏꯗꯤ ꯎꯝ ꯑꯩꯅ ꯐꯪꯍꯟꯕꯅꯤꯅ ꯈꯔ ꯈꯥꯏꯕ ꯇꯥꯔꯦ ꯅꯠꯇ꯭ꯔꯣ ꯍꯥ ꯅꯪ ꯀꯅꯥꯅꯣ
ꯑꯩꯅꯦ ꯅꯪꯉꯣꯟꯗ ꯏꯟꯇ꯭ꯔꯣꯗ꯭ꯌꯨꯁ ꯇꯧꯔꯛꯄꯗꯣ ꯅꯪ ꯊꯕꯛꯀꯤ ꯃꯇꯥꯡꯗ
ꯅꯠꯇꯤꯌꯦ ꯑꯩꯒꯤꯁꯤꯗꯤ ꯑꯩ ꯏꯁꯥꯒꯤ ꯀꯝꯄꯅꯤꯅꯦ ꯑꯩꯅ ꯂꯤꯡꯈꯠꯆꯕ ꯍꯥꯏ ꯍꯥꯏꯇꯥꯔꯦ ꯌꯥꯝ ꯋꯥꯅ ꯑꯩꯅ ꯂꯤꯡꯈꯠꯄ ꯀꯝꯄꯅꯤꯅꯦꯕꯀꯣ ꯀꯣ ꯅꯪꯒꯤ ꯅꯍꯥꯃꯨꯛꯀꯤꯗꯨꯗꯤ ꯎꯝ ꯀꯦꯝ ꯑꯣꯏꯔꯝꯃꯒ ꯀꯩꯅꯣ ꯇꯧꯈꯤꯕꯅꯤ ꯄꯨꯂꯤꯁꯅꯒ ꯂꯣꯏ ꯐꯥꯒꯠꯈꯤꯕꯅꯤ ꯑꯗꯨꯒꯤ ꯑꯣꯏꯔꯝꯒꯅꯤ ꯅꯪ ꯇꯣꯂꯣꯞ ꯆꯪꯉꯛꯇ꯭ꯔꯤꯗꯣ
ꯅꯪ ꯀꯝꯄꯅꯤꯗꯨ ꯐꯥꯈ꯭ꯔꯕꯅꯦ
ꯄꯩꯁꯥ ꯈꯔ ꯄꯨꯒꯦ ꯂꯥꯏꯔꯔꯦ
ꯌꯥꯏꯌꯦ ꯑꯩꯗꯣ ꯄꯨꯕꯨꯗꯤ ꯄꯨꯑꯣ ꯑꯗꯣ ꯍꯟꯗꯛꯇꯣ ꯇꯣꯂꯣꯞꯁꯨ ꯆꯪꯉꯛꯑꯦ ꯑꯩꯒꯤꯁꯨ ꯆꯪꯉꯛꯑꯦ ꯑꯗꯒꯤꯗꯤ ꯑꯩꯈꯣꯏꯒꯤ ꯁꯤꯗ ꯑꯩꯈꯣꯏ ꯀꯖꯤꯟ ꯍꯣꯏ ꯃꯣꯏ ꯃꯌꯥꯝ ꯂꯩꯗꯅ ꯌꯥꯝ ꯀꯦꯕ ꯅꯨꯄꯤ ꯑꯃ ꯂꯩꯕꯗꯣ ꯈꯪꯕ꯭ꯔꯥ
ꯈꯪꯗꯦ ꯅꯪ ꯅꯍꯥꯟꯃꯨꯛꯇꯤ ꯑꯃꯔꯛꯇꯤ ꯍꯥꯏꯈ꯭ꯔꯕꯅꯤ
ꯍꯥꯏꯇꯔꯣ꯫ ꯑ ꯑꯩꯒꯤ ꯆꯤꯆꯦ ꯑꯃ ꯌꯥꯝ ꯀꯦꯕ ꯑꯃ ꯂꯩꯕꯅꯦꯕ ꯃꯥꯁꯦ ꯀꯦꯕꯨꯗꯤ ꯌꯥꯝ ꯀꯦꯕ ꯎꯝ ꯁꯥꯏꯂꯦꯟ ꯊꯝꯖꯜꯂꯣ ꯑꯥ ꯑꯩꯗꯤ ꯑꯣꯐꯤꯁ ꯀꯥꯔꯤꯉꯩꯗ ꯑꯩꯗꯤ ꯐꯣꯟꯗꯣ ꯁꯥꯏꯂꯦꯟꯇ ꯊꯝꯃꯦ
ꯉꯥꯏꯌꯣꯀꯣ
ꯑꯥꯎ ꯑꯥꯎ ꯑꯗꯣ ꯁꯨꯝ ꯉꯥꯏꯔꯒ ꯑꯩꯁꯨ ꯇꯨꯃꯤꯟꯅ ꯂꯩꯕꯗꯣ ꯌꯥꯔꯝꯃꯣꯏꯌꯦ ꯑꯩ ꯁꯨꯝ ꯉꯥꯡꯒꯦꯀꯣ ꯑꯩꯁꯨ ꯉꯥꯏꯔꯒ ꯇꯨꯃꯤꯟꯅ ꯂꯩꯕꯗꯨꯣ ꯁꯨꯝ ꯅꯨꯡꯉꯥꯏꯇꯦꯕ ꯁꯨꯝ ꯉꯥꯟꯒꯦꯕ
ꯑꯣ ꯑꯣ ꯑꯣ ꯑꯩ ꯍꯧꯖꯤꯛ ꯋꯥꯔꯤ ꯀꯟꯅ ꯁꯥꯔꯤꯉꯩꯗ
ꯇ ꯑ ꯅꯪ ꯅꯪꯒ ꯊꯥꯏꯅ ꯀꯣꯏꯅꯔꯝꯕ ꯅꯨꯄꯥꯗꯨꯔꯣ ꯑꯁ ꯈꯪꯗꯦꯅꯦ ꯑꯗꯨ ꯅꯨꯄꯥꯁꯨ ꯀꯣꯜ ꯇꯧꯔꯛꯑꯅꯨ ꯍꯥꯏꯔꯁꯨ ꯍꯟꯖꯤꯟ ꯍꯟꯖꯤꯟ ꯇꯧꯔꯛꯑꯦ ꯑꯩ ꯃ ꯃꯥꯗꯣ ꯃꯥꯗꯣ ꯅꯪꯅ ꯐꯣꯟ ꯄꯥꯏꯈꯠꯇꯦꯅ ꯍꯥꯏꯔꯒꯅꯦ ꯀꯩꯅꯣ ꯇꯧꯕꯅꯤ ꯎꯝ ꯅꯝꯕꯨꯜ ꯇꯨꯔꯦꯟꯗ ꯆꯣꯡꯊꯩꯑꯦꯅ ꯅꯍꯥꯟꯃꯨꯛꯇꯣ ꯐꯨꯒ꯭ꯔꯤ ꯇꯧꯋꯦꯅ ꯍꯤꯗꯥꯛ ꯂꯧꯕ ꯂꯥꯛꯑꯝꯕꯅꯤ
ꯎꯝ ꯀꯩꯒꯤ ꯄꯤꯔꯤꯕ ꯅꯪꯗꯤ
ꯉꯥꯡꯁꯛ ꯉꯥꯡꯉ ꯑꯩ ꯑꯩꯒꯤ ꯅꯠꯇꯦꯗ ꯑꯩꯈꯣꯏꯒꯤ ꯐꯥꯔꯃꯥꯁꯤ ꯂꯥꯏꯟ ꯃꯌꯥꯝ ꯑꯃ ꯂꯩꯗꯅ ꯑꯗ ꯑꯩ ꯄꯩꯁꯥ ꯀꯂꯦꯛ ꯇꯧꯕ ꯆꯠꯄꯅꯦꯕ ꯑꯗꯨꯗ ꯃꯁꯛꯇꯣ ꯃꯥꯒꯤ ꯐꯨꯒ꯭ꯔꯤꯗꯣ ꯑꯃ ꯀꯩ ꯍꯥꯏꯅꯤ ꯌꯥꯝ ꯀꯟꯅ ꯇꯧꯕꯒꯤ ꯃꯃꯥꯏꯗ ꯑꯃ ꯁꯥꯃꯨꯒꯤ ꯇꯥꯏꯞꯇ ꯁꯦꯞ ꯑꯆꯧ ꯑꯆꯧꯕ ꯇꯧ ꯊꯣꯛꯑꯒ ꯂꯩꯌꯦꯕ ꯑꯥ ꯑꯥ ꯑꯗꯨꯗ ꯑꯃ ꯑꯩꯁꯦ ꯑꯩꯁꯦ ꯈꯪꯗ꯭ꯔꯦ ꯑꯩꯗꯤ ꯃꯁꯛ ꯈꯪꯗ꯭ꯔꯦ ꯃꯥꯅ ꯏꯆꯦꯅ ꯀꯧꯔꯛꯑꯦ ꯅꯪ ꯀꯅꯥꯅꯣ ꯍꯥꯏꯅ ꯍꯥꯏꯕ ꯑꯩꯗꯣ ꯑꯗꯨ ꯑꯗꯨꯅꯦ ꯀꯩꯅꯣꯒꯤ ꯅꯨꯄꯥꯗꯣ ꯍꯥꯏꯅ ꯍꯥꯏꯕ ꯈꯪꯉꯕ꯭ꯔꯥ ꯑꯗ ꯑꯃ ꯑꯃ ꯑꯣ ꯅꯪꯅ ꯅꯨꯡꯁꯤꯕꯤꯔꯤꯕ ꯍꯣꯏ ꯍꯣ ꯍꯣꯏ ꯃꯥ ꯀꯩꯅꯣꯅ ꯈꯣꯡꯄꯥꯛ ꯀꯥꯎꯔꯒ ꯊꯝꯃꯝꯕꯗꯣ ꯅꯠꯇ꯭ꯔꯣꯅ ꯍꯣꯏ ꯍꯣꯏ ꯃꯥꯅꯦ ꯃꯥꯅꯦ ꯑꯗ ꯑꯩꯃꯥ ꯀꯩꯗꯧꯔꯦ ꯅꯪꯗꯤ ꯅꯨꯡꯉꯥꯏꯔꯤ ꯕ꯭ꯔꯥ ꯍꯥꯏꯅ ꯍꯥꯏꯔꯒ ꯑꯁ ꯑꯩꯗꯣ ꯃꯥꯅ ꯈꯨꯡꯄꯥꯡ ꯀꯥꯎꯔꯝꯕꯗꯒꯤ ꯍꯥꯏꯗꯤ ꯃꯥꯒꯤ ꯊꯝꯃꯣꯏꯗꯣ ꯄꯨꯡꯀꯥꯏ ꯀꯥꯏꯔꯕ ꯍꯥꯏꯇꯥꯔꯦꯀꯣ ꯅꯨꯡꯉꯥꯏꯃꯟꯗꯗꯅ ꯃꯥꯗꯣ ꯎꯝ ꯀꯩ ꯍꯥꯏꯅꯤ ꯅꯨꯡꯉꯥꯏꯇ꯭ꯔꯦꯅ ꯃꯥꯗꯣ ꯉꯥꯏꯍꯥꯛꯇꯪ ꯏꯔꯨꯖꯒꯦꯅ ꯅꯝꯕꯨꯜ ꯇꯨꯔꯦꯟꯗ ꯆꯣꯡꯗꯩꯑꯩꯌꯦ
ꯑꯁ ꯅꯝꯊꯤꯕꯅ ꯂꯣꯔꯝꯃꯅꯤ
ꯑ ꯑꯗꯣ ꯏꯔꯥꯛꯁꯨ ꯏꯔꯥꯛꯅꯗ꯭ꯔꯦ ꯃꯥꯗꯣ ꯄ꯭ꯂꯥꯁꯇꯤꯛ ꯅ ꯂꯣꯏꯅꯈ ꯄ꯭ꯂꯥꯁꯇꯤꯛ ꯃꯌꯥꯝ ꯇꯧꯔꯒ ꯃꯥꯗꯣ ꯃꯁꯥꯗ ꯂꯣꯏ ꯌꯦꯠꯁꯟꯒꯤꯕꯗꯣ ꯑꯗꯨ ꯇꯧꯔꯦ ꯑꯗꯩ ꯃꯥꯁꯦ ꯑꯗꯨꯗ ꯂꯩꯔꯝꯕ ꯃꯤ ꯃꯌꯥꯝꯅ ꯁꯤꯗꯤ ꯏꯔꯣꯏꯕ ꯌꯥꯗꯤꯌꯦ ꯇꯥꯃꯣ ꯅꯪ ꯁ꯭ꯋꯤꯝꯃꯤꯡ ꯄꯨꯜꯗ ꯏꯔꯣꯏꯅꯤꯡꯉꯒꯗꯤ ꯑ ꯀꯩꯅꯣ ꯀ꯭ꯂꯥꯁꯤꯛ ꯍꯣꯇꯦꯜꯒꯨꯝꯕꯗ ꯂꯩꯕꯅꯦ ꯁꯤꯗꯤ ꯁ꯭ꯋꯤꯝꯃꯤꯡ ꯄꯨꯜ ꯅꯠꯇꯦꯅ ꯍꯥꯏꯕꯖꯥꯠꯅꯤꯅꯦ ꯍꯥꯏꯃꯥ ꯍꯥꯏ ꯍꯥꯢꯃꯥ ꯇꯧꯔꯒ ꯃꯣꯏꯁꯦ ꯆꯤꯡꯈꯠꯄꯤꯔꯕ ꯆꯤꯡꯈꯠꯂꯒ ꯃꯥꯁꯦ ꯌꯨꯝꯗ ꯍꯜꯂꯛꯑꯦ ꯍꯥꯏ ꯑꯗꯨꯝ ꯑꯗꯩ ꯌꯨꯝꯁꯤꯗ ꯂꯥꯛꯑꯥꯒ ꯃꯃꯥꯅꯒ ꯑꯗꯨ ꯍꯪꯉꯦ ꯍꯥꯏꯕ ꯏꯕꯨꯡꯉꯣ ꯅꯪ ꯅꯪ ꯀꯩ ꯄ꯭ꯔꯐ꯭ꯌꯨꯝ ꯀꯥꯞꯀꯦ ꯅꯪꯕꯣ ꯊꯥꯏꯅꯒꯤ ꯀꯩꯅꯣꯗꯒ ꯀꯥꯞꯄꯒ ꯎꯝ ꯅꯪ ꯃꯥꯗꯤ ꯊꯥꯏꯅ ꯀꯩ ꯍꯥꯏꯅꯤ ꯃꯥꯏ ꯄ꯭ꯔꯐ꯭ꯌꯨꯝꯁꯤꯡꯗꯣ ꯑꯗꯨꯝ ꯐꯣꯔꯦꯟꯗꯩꯒ ꯆꯦꯟꯕꯖꯥꯠꯅꯦꯕꯀꯣ ꯑꯗꯣ ꯅꯪ ꯍꯟꯗꯛꯇꯤ ꯀꯔꯤ ꯐꯣꯔꯦꯟꯒꯤ ꯄ꯭ꯔꯐ꯭ꯌꯨꯝ ꯅꯣ ꯃꯅꯝꯁꯦ ꯏꯄꯥꯟ ꯃꯥꯟꯅꯗꯦꯗ ꯀꯥꯏꯅ ꯃꯃꯥꯅꯒ ꯍꯥꯏ ꯍꯥꯏꯕ ꯈꯪꯉꯕ꯭ꯔꯥ ꯑꯗ ꯃꯥꯅꯁꯨ ꯁꯨꯝ ꯊꯧꯋꯥ ꯁꯥꯔꯨꯗꯕ ꯑꯗꯨꯒ ꯎꯝ ꯍꯦꯠ ꯆꯥ ꯆꯥꯛ ꯆꯥꯕ ꯍꯦꯛ ꯇꯣꯛꯄꯒ ꯃꯥꯁꯦ ꯈꯔ ꯈꯔ ꯍꯥꯀꯠꯖꯔꯛꯑꯦꯅ ꯇꯧꯔꯒ ꯀꯩ ꯍꯥꯏ ꯑꯃ ꯑ ꯀꯩꯅꯣꯗꯣ ꯎꯝ ꯑꯩꯈꯣꯏꯒꯤ ꯀꯩꯅꯣ ꯂꯩꯕꯥꯛ ꯇꯧꯅꯕꯗꯣ ꯈꯪꯉꯤꯗꯅ ꯑ ꯀꯩ ꯍꯥꯏꯗꯣꯏꯅꯣ ꯑ ꯀꯩꯅꯣꯗꯣ ꯂꯩꯕꯥꯛꯀ ꯇꯧꯅꯕ ꯑꯃ ꯂꯩꯕꯗꯣ ꯌꯣꯠꯀꯤ ꯑꯥꯎ ꯈꯪꯗꯦ ꯃꯃꯤꯡ ꯃꯃꯤꯡꯗꯣ ꯑꯩꯁꯨ ꯀꯥꯎꯔꯦ ꯍꯣꯏ ꯁꯤꯡꯖꯪꯒꯨꯝꯕ ꯑꯃꯅ ꯃꯥꯗꯣ ꯍꯥꯀꯠꯖꯩꯅ ꯍꯣꯠꯂꯨꯕꯖꯥꯠꯅꯤ
ꯑꯣ
ꯑꯗꯨꯗ ꯂꯣꯏꯅ ꯄꯣꯡꯈꯠꯂꯛꯑꯒ ꯃꯥꯁꯦ ꯀꯩꯅꯣ ꯇꯧꯔꯕ ꯑꯗꯩꯗꯤ ꯁꯤꯗꯤ ꯌꯥꯔꯔꯣꯏ ꯐꯥꯔꯃꯥꯁꯤ ꯆꯠꯂꯒꯦ ꯍꯥꯏꯅ ꯆꯠꯄꯁꯤꯗ ꯑꯇꯩ ꯐꯥꯔꯃꯥꯔꯁꯤꯅꯗꯤ
ꯅꯪꯖꯨ ꯈ꯭ꯔꯛ ꯈ꯭ꯔꯛ ꯑꯗꯨ ꯃꯥꯒꯤ ꯂꯥꯏꯅꯥꯗꯣ ꯈ꯭ꯔꯛ ꯈ꯭ꯔꯛ ꯄꯛꯑꯦ ꯍꯥꯏꯕ ꯅꯥꯠꯇ꯭ꯔꯣ ꯅꯍꯥꯟ ꯅꯪ ꯍꯤꯗꯥꯛ
ꯑꯥ ꯑꯁ ꯑꯗꯨꯅꯦ ꯑꯗꯨꯅꯦ ꯑꯩ ꯄꯛꯏꯅꯦ ꯑꯁ ꯀꯔꯥꯏꯗꯒꯤ ꯅꯥꯇꯣꯟ ꯃꯅꯥꯛꯁꯤꯗꯅꯦ ꯑꯁ ꯁꯃꯨ‌ꯡ ꯁꯃꯨꯒꯤ ꯃꯃꯥꯃꯨꯛ ꯆꯥꯎꯋꯦ ꯑꯩꯉꯣꯟꯗ ꯍꯧꯖꯤꯛ ꯁꯤꯗ ꯄꯣꯝꯃꯤꯁꯦ ꯑꯃꯈꯛꯇꯪꯕꯨꯗꯤ ꯄꯣꯝꯃꯤ ꯑꯗ ꯑꯩ ꯑꯗ ꯑꯩꯖꯦ ꯃꯥ ꯑꯩꯗꯤ ꯅꯪ ꯎꯕ ꯀꯥꯟꯗ ꯃꯁꯛ ꯈꯪꯉꯔꯣꯏ ꯑꯗꯨꯗꯤ ꯑꯥ ꯑꯗꯨ ꯐꯗꯤ ꯌꯥꯝ ꯐꯖꯩꯗ ꯑꯩ ꯅꯨꯄꯥꯅ ꯌꯥꯝ ꯐꯖꯩꯌꯦꯅ ꯍꯥꯏꯌꯦ ꯑꯗꯣ ꯑꯗꯨꯅ ꯐꯖꯃꯟꯗꯅ ꯃꯥꯗꯣ ꯃꯤꯠꯇ ꯀꯩ ꯍꯥꯏꯅꯤ ꯍꯦꯛ ꯌꯦꯡꯕꯗ ꯑꯃ ꯌꯥꯝ ꯐꯖꯕꯒꯤ ꯅꯨꯡꯁꯤꯃꯟꯕꯒꯤ ꯃꯤꯠ ꯇꯒꯤ ꯄꯤ ꯑꯣꯔꯣ ꯑꯣꯔꯣꯒ ꯇꯥꯕꯗꯣ ꯑ ꯑꯗꯨ ꯇꯧꯋꯦꯕ ꯈꯪꯉꯕ꯭ꯔꯥ ꯑꯗꯨꯅ ꯃꯥꯁꯦ ꯑꯥ ꯍꯥꯏꯗꯤ ꯃꯥꯗꯣ ꯍꯥꯏꯗꯤ ꯌꯥꯝꯅ ꯌꯥꯝ ꯅꯨꯡꯁꯤꯕ ꯍꯦꯟꯒꯠꯂꯦꯅ ꯍꯥꯏ ꯑꯗꯨꯅ ꯑꯝ ꯑꯌꯨꯛ ꯉꯟꯇꯥ ꯄꯨꯡ ꯑꯍꯨꯝ ꯃꯔꯤꯒꯨꯝꯕꯗ ꯍꯧꯒꯠꯂꯒ ꯃꯥꯁꯦ ꯑꯣꯐꯤꯁ ꯀꯥꯕ ꯆꯠ ꯆꯠꯂꯦꯕ ꯑꯗꯨꯒ ꯅꯨꯡꯗꯥꯡꯗꯁꯨ ꯍꯥꯏꯅꯤ ꯃꯩꯒ ꯂꯣꯏ ꯃꯨꯠꯊꯠꯈ꯭ꯔꯒꯥꯟꯗꯣ ꯑꯗ ꯑꯣꯏꯅ ꯍꯜꯂꯛꯑꯦꯕ ꯆꯥꯛꯀꯗꯣ ꯑꯗꯨꯝ ꯑꯃꯝꯕꯗ ꯆꯥꯏꯌꯦ ꯑꯗ ꯑꯥ ꯂꯣꯏꯔꯦꯍꯦ
ꯑꯧ ꯍꯩꯅꯗꯦꯕꯣ ꯅꯪ ꯕꯤꯠ ꯌꯥꯝ ꯂꯩꯇꯦ ꯅꯪ ꯑꯩꯈꯣꯏ ꯇꯥꯕ꯭ꯔꯣ ꯇꯥꯕ꯭ꯔꯣ ꯅꯪꯗꯣ ꯇꯨꯃꯤꯟꯅ ꯂꯩꯈꯔꯦ ꯍꯜꯂꯣ ꯍꯜꯂꯣ
ꯇꯥꯕꯔꯥ
ꯇꯥꯏꯌꯦ ꯅꯪꯗꯣ ꯑꯗꯨꯝ ꯇꯨꯃꯤꯟꯅ ꯂꯩꯗꯣ ꯀꯩ
ꯑꯁ ꯑꯩ ꯍꯦꯔꯣꯗꯣ ꯀꯣꯟ ꯂꯥꯛꯁꯤꯟꯕ ꯑꯗꯨ ꯄꯥꯏꯗ꯭ꯔꯗꯤ
ꯄꯥꯏꯗ꯭ꯔꯗꯤ ꯍꯣꯔꯦꯟ ꯑꯃꯨꯛꯀ ꯃꯥꯥꯅ ꯏꯁꯧ ꯇꯧꯔꯛꯀꯗꯕꯗꯣ ꯅꯪ ꯃꯥꯒꯤ ꯃꯆꯤꯡ ꯑꯔꯥꯡ ꯕꯤꯗꯣ ꯈꯪ ꯑꯣ ꯑꯣ ꯑꯣ ꯑꯁ ꯑꯩꯗꯤ ꯑꯩꯗꯤ ꯍꯦꯔꯣꯒ ꯂꯣꯏ ꯕ꯭ꯂꯣꯛ ꯊꯝꯈ꯭ꯔꯦ
ꯑꯁ ꯑꯦ ꯅꯪ ꯉꯁꯥꯏ ꯅꯪ ꯑꯣꯐꯤꯁ ꯆꯠꯂꯝꯗꯥꯏꯗ ꯀꯩꯀꯩꯅꯣ ꯍꯥꯏꯈꯤꯗꯨꯗꯤ ꯀꯩꯗꯧꯔꯦ ꯅꯪ ꯍꯦꯔꯣ ꯑꯅꯤ ꯁꯨꯕ꯭ꯔꯥ
ꯀꯩꯅꯣ ꯅꯪ ꯈꯪꯗ꯭ꯔꯣ ꯑꯩ ꯍꯦꯔꯣꯗꯤ ꯎꯝ ꯑꯩ ꯍꯟꯗꯛꯇꯤ ꯌꯥꯝꯗ꯭ꯔꯦꯗ ꯇꯔꯥꯃꯥꯊꯣꯏ ꯃꯨꯛꯇꯪ ꯉꯥꯏꯔꯦ
ꯅꯪ ꯑꯩꯗꯤ ꯅꯍꯥꯟꯗꯒꯤ ꯅꯪ ꯍꯦꯔꯣ ꯑꯍꯥꯟꯕꯗꯣ
ꯑꯥ ꯑꯥ
ꯑꯗꯨꯗ ꯀꯟꯅ ꯅꯪ ꯋꯥꯔꯤ ꯁꯥꯔꯤꯕ ꯑꯗꯨꯒꯤ ꯑꯣꯏꯔꯝꯒꯅꯤ ꯑꯩ ꯅꯪꯒꯤ ꯃꯔꯝꯗ ꯍꯪꯕ ꯀꯥꯟꯗ ꯃꯥ ꯀꯩꯝ ꯈꯨꯝꯃꯛꯇꯦꯕ
ꯑꯣ ꯑꯣ ꯃꯥꯗꯨꯗꯤ ꯑꯩꯅꯀꯣ ꯃꯥꯗꯣ ꯎꯝ ꯀꯩ ꯍꯥꯏꯅꯤ ꯃꯥꯗꯣ ꯅꯨꯡꯕꯨꯗꯤ ꯌꯥꯝ ꯅꯨꯡꯁꯤꯕ
ꯎꯝ
ꯑꯗꯣ ꯎꯝ ꯑꯩꯅ ꯅꯨꯡꯁꯤꯌꯦꯅ ꯃꯥꯁꯦ ꯀꯣꯜꯂꯒ ꯆꯨꯞꯀꯦꯅ ꯁꯨꯝ ꯆꯪ ꯈꯨꯗꯤꯡꯒꯤ ꯃꯥꯗꯣ ꯍꯋꯥꯏꯖꯥꯔ ꯃꯅꯝ ꯁꯨꯝ ꯅꯝꯕ ꯍꯥꯏ ꯍꯥꯏꯇꯥꯔꯦ ꯑꯗꯣ ꯑꯩꯗꯤ ꯍꯋꯥꯏꯖꯥꯔꯁꯤ ꯑꯃꯨꯛ ꯈꯔ ꯍꯥꯏꯗꯤ ꯍꯋꯥꯏꯖꯥꯔ ꯍꯋꯥꯏꯖꯥꯔ ꯃꯅꯝ ꯅꯝꯕꯁꯦ ꯑꯩꯗꯤ ꯈꯤꯇꯪ ꯄꯥꯝꯗꯦꯕ ꯑꯗ ꯃꯥꯏ ꯄꯔꯐ꯭ꯌꯨꯝꯗꯣ ꯀꯩ ꯍꯥꯏꯅꯤ ꯖꯄꯥꯟꯗꯒꯤ ꯅꯥꯇꯣ ꯅꯥꯇꯣꯔꯤꯃꯤ ꯍꯥꯏꯕ꯭ꯔ ꯀꯩꯅꯣꯝ ꯍꯥꯏꯌꯦ ꯃꯥꯏ ꯄꯔꯐ꯭ꯌꯨꯝ ꯃꯃꯤꯡꯗꯣ
ꯇꯥꯗꯔ꯭ꯤꯍꯦ ꯑꯗꯨꯒꯨꯝꯕ ꯃꯤꯡꯒ ꯑꯝꯐꯥꯎ
ꯑꯥ ꯑꯥ ꯍꯋꯥꯏꯖꯥꯔ ꯃꯅꯝꯗ ꯏꯁꯄꯦꯁꯦꯂꯥꯏꯁ ꯏꯁꯄꯦꯁꯦꯂꯥꯏꯁ ꯇꯧꯕ ꯀꯩꯅꯣꯅꯤ
ꯎꯝ ꯅꯪ ꯊꯂꯛꯄꯗ ꯑꯃ ꯄꯨꯔꯛꯑꯣꯁꯦ ꯑꯗꯨꯗꯤ ꯇ꯭ꯔꯥꯏ ꯇꯧꯒꯦ ꯑꯩ ꯅꯨꯄꯥꯗ
ꯍꯣ ꯍꯣ ꯍꯣꯏ ꯑꯩ ꯑꯩ ꯀꯩꯅꯣꯇꯧ ꯃꯣꯏꯗꯣ ꯄꯪꯂꯩ ꯂꯩꯕꯗꯤ ꯌꯥꯗꯕꯅꯦ ꯑꯃ ꯑꯔꯃꯦꯁ ꯕꯦꯛ ꯂꯩꯕꯗꯣ ꯈꯪꯉꯤꯗꯅꯀꯣ ꯕꯨꯛꯀ ꯇꯧꯔꯒ ꯆꯍꯤ ꯑꯃꯒ ꯉꯥꯏꯅꯔꯒ ꯐꯪꯕꯗꯣ
ꯑꯗꯣ ꯅꯪ ꯊꯣꯛꯂꯛꯄ ꯅꯪ ꯊꯣꯛꯂꯛꯄ ꯀꯥꯟꯗ ꯅꯪꯅꯤꯅ
ꯑ ꯑꯩ ꯕꯨꯛ ꯇꯧꯕꯤꯒꯦ ꯑꯗꯨꯒ ꯅꯥꯇꯣꯔꯦꯃꯤ ꯄꯔꯐ꯭ꯌꯨꯝꯗꯣ ꯑꯩ ꯁꯣꯏꯗꯅ ꯄꯣꯔꯛꯀꯅꯤ ꯅꯪ ꯉꯥꯎꯅꯤ ꯍꯥꯏꯁꯤꯅꯤ ꯄꯨꯔꯥ ꯍꯋꯥꯏꯖꯥꯔ ꯆꯒꯦꯝ ꯄꯣꯝꯕ ꯃꯅꯝꯅꯤꯀꯣ ꯍꯥꯏ ꯍꯥꯏꯔꯤꯁꯦ
ꯑꯩꯗꯤ ꯍꯋꯥꯏꯖꯥꯔꯗꯤ ꯌꯥꯝ ꯄꯥꯝꯃꯦ ꯕꯣꯇꯜ ꯃꯥꯒꯤ ꯕꯣꯇꯜ ꯇꯔꯥꯃꯨꯛ ꯄꯨꯔꯛꯑꯣ ꯁꯤꯗꯁꯨ ꯇꯦꯁ ꯇꯧꯔꯒ ꯌꯣꯟꯒꯦ ꯑꯩ
ꯍꯣꯏ ꯍꯣ ꯍꯣꯏ ꯌꯥꯏ ꯌꯥꯏ ꯑꯗꯨꯒ ꯑꯗꯨꯒꯤ ꯑꯥ ꯌꯥꯏ ꯌꯥꯏ ꯑꯗꯨꯒꯤ ꯍꯋꯥꯏꯖꯥꯔꯒꯤ ꯄꯔꯐꯤꯌꯨꯝꯗꯣ ꯑꯗꯨꯗꯨꯒ ꯑꯩ ꯅꯨꯄꯥꯅ ꯑꯩꯒꯤ ꯍꯥꯟꯅꯩ ꯅꯨꯄꯥꯗꯣ ꯍꯥꯏꯇꯥꯔꯦ ꯃꯥꯅ ꯍꯋꯥꯏꯖꯥꯔꯒꯤ ꯄꯔꯐ꯭ꯌꯨꯝꯗꯣ ꯀꯥꯞꯄꯕ ꯑꯗꯒꯤ ꯑꯩꯅ ꯑꯃꯨꯛ ꯑꯩꯒꯤꯁꯤꯅ ꯑꯐ꯭ꯔꯤꯀꯥꯗꯩ ꯆꯦꯟꯕꯅꯦꯕ ꯑꯩꯒꯤ ꯑꯩ ꯏꯁꯥꯃꯛꯀꯤ ꯄꯔꯐ꯭ꯌꯨꯝꯁꯦ ꯑꯩꯗꯤ ꯑꯐ꯭ꯔꯤꯀꯥꯗꯩ
ꯑꯁ ꯑꯐ꯭ꯔꯤꯀꯥꯒꯤꯗꯨꯗꯤ ꯌꯣꯡꯅꯝ ꯅꯝꯃꯃꯃꯅꯤ
ꯌꯣꯡ ꯅꯝ ꯅꯝꯕꯗꯨꯁꯨ ꯂꯩ ꯑꯗ ꯑꯩꯅ ꯑꯣꯛꯅꯝ ꯅꯝꯕꯗꯣ ꯍꯦꯟꯅ
ꯑꯣꯏ ꯑꯣꯛꯅꯝ ꯅꯝꯕꯗꯤ ꯑꯈꯣꯏꯗꯤ ꯌꯥꯝ ꯂꯩꯌꯦ ꯈꯣꯏ ꯃꯅꯥꯛꯇ ꯌꯦ ꯅꯪ ꯆꯦꯟꯗ꯭ꯔꯁꯨ ꯌꯥꯔꯦ
ꯕ꯭ꯔꯥ ꯅꯣꯏ ꯑꯗꯣꯝꯗꯁꯨ ꯁꯥꯔꯕ꯭ꯔꯥ